ꯇꯥꯕ꯭ꯔꯣ ꯇꯥꯕ꯭ꯔꯣ
ꯇꯥꯏꯌꯦ ꯇꯥꯏꯌꯦ
ꯑꯣ ꯑꯣ ꯑꯩꯒꯤꯁꯦ ꯅꯥꯍꯟꯈꯩ ꯀꯣꯜ ꯇꯧꯕ ꯌꯥꯗꯕꯅꯤ ꯉꯁꯤ ꯌꯥꯔꯛꯑꯦ
ꯗꯥꯎ ꯌꯥꯕꯩ ꯑꯣꯏꯔꯝꯃꯅꯤ
ꯍꯥꯥ
ꯗꯥꯎ ꯌꯥꯕꯩ ꯌꯥꯔꯛꯄ ꯑꯣꯏꯔꯝꯒꯅꯤꯕ
ꯍꯣꯏ ꯗꯥꯎ ꯌꯥꯔꯤꯁꯦ ꯌꯥꯝ ꯐꯔꯦ ꯑꯩꯗꯤ ꯌꯥꯔꯔꯣꯏꯗ꯭ꯔꯅ ꯄꯥꯈꯠꯂꯨꯔꯝꯅꯦ
ꯀꯩꯅꯣ ꯅꯦꯠꯇꯁꯨ ꯇꯧꯕꯅꯦ ꯅꯦꯠ ꯌꯥꯗꯕꯒꯤꯁꯨ ꯑꯩꯒꯤꯁꯨ ꯉꯔꯥꯡ ꯇꯧꯕꯗ ꯁꯨꯡꯌꯥ ꯌꯥꯗꯦꯕ
ꯎꯝ
ꯉꯍꯥꯛ ꯂꯩꯔꯒ ꯌꯥꯔꯛꯑꯦ
ꯀꯩꯅꯣ ꯇꯧꯁꯦ ꯑꯃ ꯑꯩꯈꯣꯏꯒꯤ ꯏꯌꯥꯝꯕ ꯏꯇꯩꯃ ꯉꯁꯤ ꯆꯦꯜꯂꯅꯤ ꯍꯥꯏꯕ ꯄꯥꯎ ꯑꯝ ꯇꯥꯏ ꯑꯗꯣ ꯑꯗꯨꯅ ꯂꯨꯍꯣꯡꯕꯒꯤ ꯋꯥꯔꯤ ꯍꯥꯏꯗꯤ ꯂꯩꯗꯅ ꯂꯨꯍꯣꯡꯕꯗ ꯀꯃꯥꯏꯅ ꯇꯧꯕ ꯑꯥ ꯑꯩꯈꯣꯏꯒꯤ ꯑꯩꯈꯣꯏ ꯂꯨꯍꯣꯡꯕꯒꯤ ꯀꯜꯆꯔꯁꯦ ꯀꯃꯥꯏ ꯀꯃꯥꯏ ꯇꯧꯏ ꯕꯣꯔꯅ ꯀꯃꯥꯏꯅ ꯇꯧꯏ ꯀꯩꯅꯥꯅ ꯀꯃꯥꯏꯅ ꯇꯧꯏ ꯍꯥꯏꯕꯒꯤ ꯃꯔꯝꯗ ꯋꯥꯔꯤ ꯈꯔ ꯁꯥꯟꯅꯁꯤ ꯌꯥꯕ ꯅꯠꯇ꯭ꯔꯣ
ꯑꯧ ꯌꯥꯏꯌꯦ
ꯑꯩꯅ ꯍꯥꯏꯕ ꯄꯥꯎꯗꯨꯗꯤ ꯅꯪ ꯒ꯭ꯌꯥꯟ ꯇꯥꯔꯕ ꯑꯩꯈꯣꯏ ꯏꯌꯥꯝꯕ ꯑꯃ ꯏꯩꯇꯩꯃ ꯉꯁꯤ ꯄꯣꯔꯛꯄ ꯌꯥꯕꯒꯤ ꯆꯥꯟꯁꯇ ꯂꯩ ꯍꯥꯏꯕꯗꯣ
ꯑꯥ ꯏꯌꯥꯝꯕ ꯆꯦꯜꯂꯛꯀꯅꯤ ꯍꯥꯏꯔꯣ
ꯑ ꯑꯗꯨꯗꯥꯏꯅ ꯍꯥꯏꯈꯤꯕꯅꯦ ꯃꯣꯏꯁꯦ ꯈꯠꯅꯃꯜꯂꯦ ꯅꯨꯡꯉꯥꯏꯇ꯭ꯔꯦ ꯑꯗꯨꯒꯤ ꯉꯁꯤ ꯄꯨꯁꯜꯂꯒꯦ ꯍꯥꯏꯕꯒꯤ ꯃꯑꯣꯡꯗ ꯑꯗꯥꯏꯅ ꯑꯗꯥꯏꯅ ꯂꯥꯛꯈꯤꯕꯅꯦ
ꯑꯣ ꯌꯥꯝ ꯅꯨꯡꯉꯥꯏꯕ ꯄꯥꯎꯅꯦ
ꯌꯥꯝ ꯅꯨꯡꯉꯥꯏꯕ ꯄꯥꯎꯅꯤ ꯑꯥ ꯍꯥꯏꯗꯤ ꯑꯩꯈꯣꯏꯒꯤ ꯂꯨꯍꯣꯡꯕꯒꯤ ꯀꯜꯆꯔꯁꯤꯗ ꯑꯩꯈꯣꯏꯒꯤ ꯍꯥꯏꯗꯤ ꯂꯩꯗꯅ ꯂꯨꯍꯣꯡꯕ ꯉꯁꯤꯁꯦ ꯂꯨꯍꯣꯡꯕꯅꯦ ꯈꯜꯂꯁꯦꯕꯀꯣ ꯑ ꯍꯥꯏꯗꯤ ꯀꯩꯅꯥꯁꯤꯅ ꯑ ꯍꯥꯏꯗꯤ ꯏꯃꯨꯡ ꯃꯅꯨꯡ ꯆꯥꯛ ꯆꯥꯃꯤꯟꯅꯕ ꯈꯣꯠꯃꯤꯟꯅꯕ ꯑꯗꯨꯝꯕꯒꯤ ꯈꯔ ꯂꯩꯗꯅ
ꯎꯝ
ꯑꯗꯣ ꯍꯥꯏꯗꯤ ꯑꯗꯨ ꯑꯗꯨ ꯑꯗꯨꯗ ꯍꯥꯏꯗꯤ ꯎꯝ ꯌꯥꯝ ꯌꯥꯝ ꯃꯔꯨ ꯑꯣꯏꯔꯤꯁꯦ ꯀꯔꯤꯒꯤꯅꯦꯅ ꯈꯟꯕꯤꯒꯦ ꯀꯃꯥꯏꯅ ꯇꯧꯒꯦ
ꯍꯥꯏꯗꯤ ꯆꯥꯛ ꯆꯥꯃꯤꯟꯅꯕꯗꯨꯔꯥꯕ
ꯑꯥ ꯆꯥꯛ ꯆꯥꯃꯤꯟꯅꯕꯗꯣ
ꯎꯝ ꯍꯥꯏꯗꯤ ꯎꯝ ꯌꯨꯝ ꯃꯟꯅ ꯍꯥꯟꯅ ꯂꯩꯔꯝꯕ ꯌꯨꯝꯗꯣ ꯊꯥꯗꯣꯛꯑꯝꯃꯒ ꯑꯃꯅ ꯆꯠꯈꯤꯗꯣꯏꯅꯤꯀꯣ
ꯎꯝ
ꯍꯥꯏꯗꯤ ꯃꯥꯏ ꯅꯨꯄꯥ ꯃꯌꯨꯝꯗꯨꯗꯀꯣ ꯑꯗꯨꯅ ꯌꯥꯝ ꯃꯔꯨ ꯑꯣꯏ ꯍꯥꯏꯅꯗꯤ ꯈꯜꯂꯦ ꯍꯥꯏꯗꯤ ꯃꯥꯗꯣ ꯃꯕꯛꯅꯤꯡꯁ ꯌꯥꯝ ꯅꯨꯡꯁꯤꯗꯣꯏꯅꯦꯕ
ꯎꯝ
ꯑꯗꯨꯝ ꯍꯥꯏꯗꯤ ꯑꯔꯣꯏꯕꯒꯨꯝꯕ ꯌꯨꯝꯗꯨꯗ ꯂꯩꯔꯝꯕ ꯑꯔꯣꯏꯕꯒꯨꯝꯕ ꯆꯥꯃꯤꯟꯅꯕꯒꯨꯝ ꯒꯨꯝꯕ ꯑꯗꯨꯝꯕ ꯃꯑꯣꯡ ꯂꯥꯛꯇꯣꯏꯅꯤ ꯍꯥꯏꯗꯤ ꯌꯨꯝꯗ ꯑꯃꯨꯛꯇꯪ ꯊꯕꯛꯇꯨ ꯑꯥ ꯌꯨꯝ ꯄꯥꯟꯈꯤꯕ ꯍꯥꯏꯁꯦ ꯑꯗꯨꯝ ꯈꯤꯇꯪ ꯂꯥꯞꯅꯕ ꯑꯣꯏꯅ ꯂꯥꯛꯇꯣꯏꯅꯦꯕꯀꯣ ꯌꯨꯝꯗ ꯄꯪꯂꯒꯩ ꯂꯩꯊꯣꯛꯀꯦꯁꯨ ꯌꯥꯔꯔ ꯔꯣꯏ ꯅꯠꯇ꯭ꯔꯥ ꯁꯃꯥꯖꯀꯤ ꯆꯠꯅꯕꯤ ꯑꯝꯁꯨ ꯂꯥꯛꯑꯅꯤ꯫
ꯃꯥꯅꯦ꯫
ꯑꯗꯨꯅ ꯑꯔꯣꯏꯕ ꯑꯗꯨꯝ ꯍꯥꯏꯗꯤ ꯌꯥꯝꯅ ꯃꯔꯨ ꯑꯣꯏꯕ꯫ ꯊꯧꯔꯝ ꯑꯃꯒꯨꯝꯕꯅꯦꯅ ꯈꯜꯂꯦ ꯑꯩꯒꯤ ꯃꯣꯠꯇꯗꯤ ꯁꯣꯝꯒꯤ ꯃꯣꯠꯇꯗꯤ꯫
ꯎꯝ꯫ ꯃꯥꯅꯦ ꯍꯥꯏꯗꯤ꯫ ꯑ ꯁꯨꯛ ꯀꯨꯏꯅ ꯂꯩꯃꯤꯟꯅꯔꯝꯕ ꯏꯕꯨꯡ ꯏꯄ꯭ꯋꯥꯁꯤꯡꯗꯣ ꯊꯥꯗꯣꯛꯑꯝꯃꯒ ꯆꯠꯇꯣꯔꯔꯕꯅꯤ ꯍꯥꯏꯕꯒꯤ ꯍꯥꯏꯗꯤ꯫ ꯏꯃꯥ ꯏꯄꯥ ꯂꯩꯃꯤꯟꯅꯔꯝꯕꯁꯤꯡꯗꯣ ꯂꯥꯞꯊꯣꯛꯅꯈ꯭ꯔꯅꯤ ꯍꯥꯏꯕꯒꯤ ꯂꯥꯁ ꯃꯤꯜꯒꯨꯝꯕꯅꯦꯕ ꯅꯠꯇ꯭ꯔꯥ꯫
ꯎꯝ ꯃꯥꯅꯦ꯫ ꯍꯥꯏꯗꯤ ꯑꯗꯨꯝ ꯈꯤꯇꯪ ꯂꯥꯞꯅꯈꯤꯕ ꯑꯃꯗꯤ ꯂꯩꯈꯤꯗꯨꯏꯅꯦꯕ꯫ ꯑꯃꯨꯛꯇꯪꯕꯨ ꯈꯣꯡ ꯊꯥꯡꯗꯣꯛꯈ꯭ꯔꯗꯤ ꯅꯠꯇ꯭ꯔ꯫ ꯎꯝ ꯍꯥꯏꯗꯤ ꯄꯪꯂꯩ ꯂꯩꯊꯣꯛꯀꯦ ꯂꯦꯛꯊꯣꯛꯀꯦ ꯍꯥꯏꯕꯁꯨ ꯌꯥꯔꯛꯑꯣꯏ꯫ ꯍꯥꯏꯗꯤ ꯑꯗꯨꯝ ꯈꯤꯇꯪ ꯊꯥ ꯑꯃꯅꯤ ꯂꯩꯊꯣꯛꯀꯦ ꯍꯥꯏꯔꯨꯕꯗꯗ ꯃꯤꯅ ꯋꯥ ꯉꯥꯡꯅꯗꯨꯅꯦꯕ꯫ ꯀꯩ ꯃꯔꯝꯒꯤꯅꯣ ꯑꯣꯔ ꯍꯜꯂꯛ ꯍꯜꯂꯛꯑꯦꯒꯨꯝꯕꯀꯣ꯫ ꯁꯃꯥꯖꯇ ꯑꯗꯨꯝꯕ ꯑꯃ ꯂꯩꯕꯅꯤꯅ ꯑꯗꯨꯝ ꯃꯕꯨꯛ ꯌꯥꯝ ꯅꯨꯡꯁꯤꯕ ꯃ ꯇꯝꯒꯨꯝꯕ ꯑꯣꯏꯗꯣꯏꯅꯦ꯫
ꯍꯥꯏꯗꯤ ꯑꯗꯨꯒ ꯑꯩꯈꯣꯏꯅ ꯂꯩ ꯂꯦꯡꯕ ꯀꯥꯏꯅ ꯑꯌꯨꯛꯇꯒ ꯇꯧꯅꯩꯗꯅ꯫
ꯎꯝ ꯇꯧꯅꯩꯌꯦ꯫
ꯑ ꯍꯥꯏꯗꯤ ꯂꯩ ꯂꯦꯡꯕꯅ ꯀꯨꯟꯗꯣ ꯂꯦꯡꯕꯗꯣ꯫
ꯎꯝ꯫
ꯑꯗꯨꯗꯣ꯫ ꯍꯥꯏꯗꯤ ꯑ ꯂꯨꯍꯣꯡꯕ ꯅꯨꯃꯤꯠꯇ ꯂꯦꯡꯅꯩꯀꯣ꯫
ꯂꯩꯡꯅꯩ ꯑꯌꯨꯛꯇ꯫
ꯑ ꯑꯌꯨꯛꯁꯦ ꯍꯥꯏꯗꯤ ꯌꯥꯝ ꯉꯟ ꯌꯥꯝ ꯉꯟꯅ ꯇꯧꯅꯕ꯭ꯔꯥ ꯁꯤꯁꯦ ꯅꯠꯇ꯭ꯔꯒ ꯄꯨꯡ ꯂꯩꯇꯕ꯭ꯔꯥ ꯍꯥꯏꯗꯤ ꯂꯨꯍꯣꯡꯗ꯭ꯔꯤꯉꯩ ꯃꯃꯥꯡꯒꯤ ꯃꯣꯏ ꯕꯣꯔ ꯂꯥꯛꯇ꯭ꯔꯤꯉꯩ ꯁꯔꯛꯇ ꯑꯗꯨꯝ ꯂꯣꯏꯁꯤꯟꯕ ꯌꯥꯕꯒꯤ ꯍꯥꯏꯅ ꯈꯨꯗꯣꯡꯆꯥꯕ ꯂꯩꯕ꯭ꯔꯥ ꯀꯃꯥꯏꯅ ꯇꯧꯋꯤ ꯑꯗꯨꯝꯇꯁꯨ ꯈꯪꯉꯗꯤ ꯍꯥꯏꯐꯦꯠ ꯍꯥꯏꯕꯤꯔꯛꯎꯅꯦ꯫
ꯑꯌꯥꯝꯕꯅ ꯂꯩ ꯂꯦꯡꯕꯁꯦ ꯑꯌꯨꯛꯀꯤ ꯆꯥꯛꯆꯥꯗ꯭ꯔꯤꯉꯩ ꯃꯃꯥꯡꯗꯣ꯫
ꯎꯝ꯫
ꯑꯗꯨꯝ ꯀꯥꯟꯗ ꯑꯗꯨꯃꯥꯏꯅ ꯂꯦꯡꯅꯩꯌꯦ ꯍꯥꯏꯗꯤ ꯑꯌꯨꯛꯀꯤ ꯈꯔꯪ ꯑ ꯌꯥꯝ ꯀꯟꯅꯗꯤ ꯉꯟꯗꯕꯤ ꯌꯥꯝ ꯀꯟꯅꯁꯨ ꯊꯦꯡꯗꯕꯤ꯫ ꯄꯨꯡ ꯑ ꯅꯤꯄꯥꯟ ꯃꯥꯄꯟ꯫ ꯀꯥꯟꯗ ꯑꯗꯨꯝ ꯂꯦꯡꯅꯔꯒ ꯁꯨꯝ ꯀꯥꯟꯗ ꯑꯗꯨꯝ ꯂꯣꯏꯁꯤꯟꯅꯕꯒꯤ ꯃꯑꯣꯡꯗꯗꯤ ꯑꯗꯨꯃꯥꯏ ꯎꯏꯌꯦ꯫
ꯑꯣꯑꯣ꯫ ꯑꯗꯨ ꯂꯩ ꯂꯣꯡ-ꯂꯦꯡꯕ ꯂꯣꯏꯔꯒꯅꯦꯕ ꯆꯥꯛ ꯆꯥꯗꯣꯏꯁꯦ꯫
ꯎꯝ ꯑꯗꯨꯃꯥꯏꯅ ꯂꯦꯡꯉ ꯂꯣꯏꯔ ꯆꯥꯗꯨꯏꯅꯦ꯫
ꯑꯣ ꯍꯥꯏꯗꯤ ꯑꯗꯨꯗ ꯍꯥꯏꯗꯤ ꯑꯩꯈꯣꯏꯅ ꯑꯗꯨꯒꯤ ꯃꯤꯜ ꯑꯗꯨꯒꯤ ꯆꯥꯛꯂꯦꯟꯁꯤꯗ ꯆꯥꯗꯣꯏꯁꯦ ꯍꯥꯏꯗꯤ ꯍꯦꯟꯖꯥꯡꯁꯤ ꯃꯊꯦꯜꯁꯦ ꯑꯃꯍꯦꯛꯇ ꯆꯥꯕ ꯌꯥꯕ꯭ꯔꯥ ꯅꯠꯇ꯭ꯔꯒ ꯆꯥꯕ ꯌꯥꯕ ꯌꯥꯗ ꯕ ꯍꯦꯟꯁꯥꯡ ꯑꯃꯨꯛ ꯈꯥꯏꯗꯣꯛꯄ꯭ꯔ ꯀꯃꯥꯏꯅ ꯇꯧꯒꯦ ꯁꯤ ꯁꯤ ꯃꯇꯥꯡꯁꯦ꯫
ꯑꯗꯨꯒꯤ ꯃꯇꯥꯡꯁꯦ ꯑꯩ ꯌꯥꯝ ꯃꯨꯟꯅꯗꯤ ꯈꯪꯗꯦꯕꯀꯣ꯫
ꯎꯝ꯫
ꯌꯥꯕ ꯌꯥꯗꯕꯗꯤ ꯀꯩꯁꯨꯝ ꯂꯩꯔꯝꯗꯣꯏ ꯃꯥꯟꯗꯦ ꯍꯥꯏꯗꯤ ꯍꯔꯥꯎ ꯍꯔꯥꯎꯅ ꯆꯥꯃꯤꯟꯅꯕꯅꯤꯀꯣ꯫ ꯑꯗꯨꯅ ꯀꯩꯁꯨꯛ ꯌꯥꯝꯅꯗꯤ ꯂꯩꯔꯝꯗꯧ ꯃꯥꯟꯗꯦ꯫ ꯑꯗꯨꯝ ꯑꯗꯨꯝ ꯏꯟꯖꯥꯡꯁꯦ ꯑꯗꯨꯝ ꯑꯌꯥꯝꯕꯅ ꯃꯩꯇꯩ ꯀꯜꯆꯔꯒꯤꯗꯗꯤ ꯀꯩꯅꯣꯒꯨꯝꯕ ꯀꯩꯅꯣ ꯇꯧꯕꯁꯨ ꯂꯩꯀꯣ ꯚꯦꯖꯤꯇꯦꯔꯤꯌꯥꯟ ꯍꯥꯏꯗ ꯍꯤꯟꯖꯥꯡ ꯉꯥꯛꯇ ꯍꯥꯏꯗꯤ ꯁꯥ ꯉꯥ ꯌꯥꯎꯗꯗꯤ ꯊꯣꯡꯕꯁꯨ ꯏꯃꯨꯡꯁꯨ ꯂꯩꯀꯣ ꯑꯗꯨꯒꯨꯝꯕ ꯏꯃꯨꯡꯒꯤꯗꯅ ꯉꯥ ꯌꯥꯎꯗꯕꯤꯒꯨꯝꯕ ꯑꯗꯨꯃꯥꯏ ꯆꯥꯅꯔꯝꯃꯅꯤ ꯉꯥ ꯌꯥꯎꯗꯕꯒꯨꯝꯕꯒꯤ ꯀꯣ ꯑꯗꯨꯒ ꯑꯗꯨꯝ ꯉꯥ ꯆꯥꯕ ꯏꯃꯨꯡꯁꯨ ꯑꯗꯨꯝ ꯂꯩꯕꯅꯤꯅ ꯑꯗꯨꯒꯨꯝꯕ ꯑꯗꯨꯝ ꯌꯥꯎꯔꯝꯒꯅꯤ ꯀꯩꯅꯣꯗꯤ ꯈꯪꯗꯦ ꯌꯦꯟꯒꯨꯝꯕꯗꯤ ꯆꯥꯔꯝꯒꯗ꯭ꯔꯥ ꯆꯥꯔꯝꯃꯣꯏꯗ꯭ꯔꯁꯦ ꯗꯥꯏꯔꯦꯛ ꯈꯪꯗꯦ
ꯍꯣꯏ ꯉꯥꯒꯨꯝꯕꯗꯤ ꯑꯗꯨꯝ ꯇꯧꯅꯩꯌꯦꯕꯀꯣ
ꯎꯝ ꯑꯌꯥꯝꯕꯅ ꯉꯥꯗꯤ ꯑꯗꯨꯝ ꯇꯧꯅꯩ ꯑꯗꯨꯗ ꯉꯥꯗꯨꯗ ꯑꯗꯨꯝ ꯃꯊꯦꯜ ꯑꯇꯣꯞꯄ ꯏꯔꯣꯝꯕ ꯀꯥꯡꯍꯧ ꯑꯗꯨꯝ ꯑꯌꯥꯝꯕ ꯃꯊꯦꯟ ꯃꯔꯤ ꯃꯉꯥꯒꯨꯝꯕ ꯂꯥꯡꯅ ꯑꯗꯨꯝ ꯆꯥꯃꯤꯟꯅꯕꯅꯦ
ꯎꯝ ꯑꯗꯨꯗ ꯆꯥꯗꯣꯏꯁꯦ ꯑ ꯐꯦꯃꯤꯂꯤꯒꯤ ꯃꯤꯑꯣꯏ ꯈꯛꯇꯔꯥ ꯅꯠꯇ꯭ꯔꯒ ꯍꯥꯏꯗꯤ ꯂꯨꯍꯣꯡꯕꯗ ꯂꯥꯛꯀꯗꯕ ꯃꯤꯑꯣꯏ ꯈꯔꯁꯨ ꯑꯗꯨꯝ ꯌꯥꯎꯕ꯭ꯔꯥ ꯀꯃꯥꯏ ꯇꯧꯒꯦ
ꯑꯩꯈꯣꯏ ꯃꯩꯇꯩꯒꯤꯗꯗꯤꯀꯣ ꯂꯨꯍꯣꯡꯕ ꯂꯨꯍꯣꯡꯕꯒꯤꯗ ꯂꯥꯛꯀꯗꯕ ꯑꯩꯈꯣꯏꯒꯤ ꯔꯤꯂꯦꯇꯤꯞ ꯔꯤꯂꯦꯇꯤꯞ ꯑꯩꯈꯣꯏꯒꯤ ꯑꯌꯨꯛ ꯇꯒꯤ ꯂꯥꯛꯄ ꯔꯤꯂꯦꯇꯤꯚ ꯑꯗꯨꯃꯛꯁꯨ ꯄꯨꯜꯂꯞ ꯆꯥꯃꯤꯟꯅꯩꯌꯦꯀꯣ ꯑꯗꯨ ꯇꯣꯉꯥꯟꯅꯗꯤ ꯂꯧꯍꯣꯡꯗꯣꯔꯤꯕ ꯀꯩꯅꯥꯅꯦ ꯃꯃꯥ ꯃꯄꯥ ꯐꯦꯃꯤꯂꯤ ꯑꯗꯨ ꯃꯣꯏ ꯑꯗꯨꯝ ꯆꯥꯛ ꯏꯟꯅꯕ ꯈꯣꯠꯄ ꯇꯧꯅꯩꯗꯅ
ꯎꯝ
ꯑꯗꯨꯃꯥꯏꯅ ꯆꯥꯃꯤꯟꯅꯩꯌꯦꯕꯀꯣ ꯑꯗꯣ ꯃꯣꯏ ꯂꯥꯛꯄꯒꯁꯨ ꯑꯗꯨꯝ ꯄꯨꯂꯞ ꯄꯨꯂꯞ ꯆꯥꯃꯤꯟꯅꯩ ꯑꯗꯣ ꯀꯩꯅꯣꯒꯤꯗꯗꯤ ꯑꯩꯈꯣꯏ ꯃꯨꯁꯂꯤꯝꯒꯤꯗꯗꯤ ꯑꯃꯨꯛ ꯈꯔ ꯈꯦꯠꯅꯕꯅꯦ ꯃꯨꯁꯂꯤꯝꯒꯤꯗꯅ ꯎꯝ ꯃꯨꯁꯂꯤꯝꯒꯤꯗꯅ ꯃꯃꯥꯟꯅꯕꯤ ꯃꯃꯥꯟꯅꯕꯤꯉꯩꯗꯣ ꯑꯗꯨꯁꯨ ꯑꯌꯨꯛ ꯇꯒꯤ ꯑꯗꯨꯝ ꯂꯥꯛꯑꯅꯤꯕ ꯑꯗꯨꯒ ꯄꯨꯂꯞꯁꯦ ꯆꯥꯃꯤꯟꯅꯗꯕ ꯍꯥꯏꯗꯤ ꯑꯗꯨꯝ ꯄꯥꯇ꯭ꯔ ꯄꯨꯈꯝ ꯑꯃꯗꯗꯪꯗꯅꯦ ꯑꯃꯅ ꯑꯃꯨꯛ ꯄꯨꯂꯞ ꯆꯥꯃꯤꯟꯅꯗꯣꯏꯕ ꯂꯨꯍꯣꯡꯗꯨꯔꯤ ꯀꯩꯅꯥꯗꯨꯒ ꯑꯃꯨꯛ ꯄꯨꯜꯂꯝꯃꯅꯤ ꯑꯃꯨꯛ ꯆꯥꯃꯤꯟꯅꯔꯦ ꯑꯃꯐꯨꯛ ꯆꯠꯈꯔꯦ ꯑꯃꯨꯐꯨꯛ ꯆꯥꯃꯤꯟꯅꯗꯕ ꯑꯗꯨꯝ ꯍꯥꯏꯗꯤ ꯃꯣꯏꯅ ꯑꯃꯨꯛ ꯈꯔ ꯍꯦꯟꯅ ꯅꯨꯡꯁꯤꯅꯕꯩ ꯃꯑꯣꯡ ꯍꯦꯟꯅ ꯍꯦꯜꯂꯦꯀꯣ
ꯎꯝ
ꯗꯨꯃꯥꯏ ꯇꯧꯋꯦ ꯍꯥꯏꯐꯦꯠ ꯌꯥꯝ ꯃꯨꯟꯅꯗꯤ ꯈꯪꯗꯦꯗ ꯑꯩꯁꯨ ꯏꯃꯥꯅ
ꯀꯩꯅꯣ ꯀꯩꯅꯥꯒ ꯕꯣꯔꯒꯁꯦ ꯌꯨꯝ ꯌꯧꯔꯛꯑ ꯃꯇꯨꯡ ꯆꯥꯃꯤꯟꯅꯩꯌꯦꯕꯀꯣ
ꯎꯝ ꯆꯥꯃꯤꯟꯅꯩ ꯕꯣꯔꯁꯨꯅꯦ ꯆꯞ ꯃꯥꯟꯅꯅ ꯇꯧꯋꯦ ꯍꯥꯏꯌꯦ ꯉꯁꯥꯏꯒꯤ ꯀꯩꯅꯥꯒꯤ ꯑꯌꯨꯛꯀꯤ ꯆꯥꯛ ꯆꯥꯃꯤꯟꯅꯕꯗꯣ
ꯑꯥ
ꯑꯗꯨꯃꯥꯏꯅ ꯕꯣꯔꯁꯨ ꯃꯥꯒꯤ ꯃꯃꯥ ꯃꯄꯥꯒ ꯕꯣꯔ ꯍꯥꯏꯗꯤ ꯕꯣꯔ ꯖꯇ꯭ꯔꯥ ꯇꯧꯕ ꯀꯥꯏꯅ ꯍꯥꯏꯅꯕꯗꯣ ꯈꯪꯕꯤꯕ꯭ꯔꯥ
ꯑꯥ ꯈꯪꯉꯤ ꯈꯪꯉꯤ
ꯑꯗꯨ ꯕꯣꯔ ꯖꯥꯇꯔꯗꯣ ꯇꯧꯗ꯭ꯔꯤꯀꯥꯟꯗ ꯑꯗꯨꯃꯥꯏꯅ ꯑꯌꯨꯛꯀꯤ ꯆꯥꯛ ꯆꯥꯕꯁꯦ ꯑꯗꯨꯃꯥꯏꯅ ꯐꯦꯃꯤꯂꯤ ꯆꯥꯃꯤꯟꯅꯩ ꯃꯆꯤꯟ ꯃꯅꯥꯎ ꯑꯣꯔ ꯂꯨꯍꯣꯡꯕ ꯂꯥꯛꯄ ꯉꯩ ꯑꯗꯩ ꯕꯕꯥ ꯃꯃꯥ ꯃꯣꯏ ꯕꯕꯥ ꯃꯃꯥꯅꯁꯨ ꯃꯣꯏꯁꯨ ꯆꯥꯛꯁꯦ ꯑꯗꯨꯝ ꯏꯟꯃꯤꯟꯅꯩꯌꯦꯕꯀꯣ ꯍꯥꯏꯗꯤ ꯃꯆꯥꯗꯣ ꯃꯥꯥꯏ ꯃꯣꯏꯁꯤ ꯅꯨꯄꯥꯒꯤꯁꯨ ꯆꯞ ꯃꯥꯟꯅꯅ ꯁꯦꯝ ꯑꯣꯏꯅ ꯈꯤꯇꯪ ꯃꯈꯣꯏꯗꯒꯤ ꯂꯥꯞꯊꯣꯛꯅꯗꯣꯏꯅꯤꯗꯅ ꯍꯥꯟꯅ ꯂꯩꯔꯝꯕꯗꯨꯗꯒꯤ ꯍꯥꯟꯅ ꯂꯩꯔꯝꯕ ꯃꯑꯣꯡꯗꯨꯗꯗꯤ ꯑꯗꯨꯝ ꯑꯣꯏꯔꯔꯣꯏꯕ ꯑꯗꯣ ꯑꯗꯨꯃꯥꯏꯅꯃꯛꯨꯁꯨ ꯇꯧꯌꯦ
ꯑꯣꯀꯦ ꯑꯗꯨꯒ ꯂꯨꯍꯣꯡꯕ ꯍꯥꯏꯗꯤ ꯂꯩꯗꯅ ꯑꯩꯈꯣꯏꯒꯤ ꯑ ꯂꯨꯍꯣꯡꯕ ꯃꯅꯨꯡꯗ ꯀꯩꯅꯥ ꯁꯦꯟꯅꯕꯤꯑꯅ ꯂꯩꯅ
ꯎꯝ ꯂꯩꯌꯦ
ꯑꯗ ꯃꯥꯅ ꯁꯦꯟꯅꯗꯣꯏꯖꯦ ꯑ‌ꯀꯩꯅꯥꯒꯤ ꯑꯁꯣꯏꯕꯇꯪ ꯌꯦꯡꯖꯟꯗꯣꯏꯔꯥ ꯅꯠꯇ꯭ꯔꯒ ꯀꯩ ꯀꯩ ꯌꯦꯡꯖꯟꯒꯦ ꯀꯃꯥꯏꯅ ꯇꯧꯒꯦ ꯑꯗꯨꯗꯤ ꯈꯪꯕꯤꯕ꯭ꯔꯥ
ꯑꯗꯨꯗꯤ ꯈꯪꯗꯦꯕꯣ ꯃꯥꯅ ꯌꯦꯡꯖꯜꯂꯝꯗꯣꯏꯁꯦ ꯁꯨꯝ ꯀꯩꯅꯥ ꯆꯠꯄ ꯈꯣꯠ ꯄꯥ ꯅꯤꯌꯣꯝ ꯑꯗꯩ ꯀꯩꯅꯗꯣ ꯑꯗꯨꯒꯤ ꯍꯥꯏ ꯗꯤ ꯑꯍꯥꯟꯕꯅꯤꯗ ꯂꯨꯍꯣꯡꯕꯗꯣ ꯃꯥꯒꯤ ꯀꯩꯅꯥꯗꯨꯒꯤ ꯑꯗꯨꯒꯤ ꯁꯨꯝ ꯁꯣꯏꯒꯗ꯭ꯔꯥ ꯈꯣꯠꯀꯗ꯭ꯔꯅ ꯌꯦꯡꯖꯤꯟꯄ ꯑꯗꯨꯃꯥꯏꯅ ꯑꯣꯏꯔꯝꯗꯧ ꯃꯥꯜꯂꯦ ꯍꯣꯡꯗ꯭ꯔꯔꯤꯕꯅꯤꯅ ꯈꯪꯗꯦ ꯗꯨ ꯇꯥꯗꯣꯔꯦ
ꯑ ꯑꯗꯨ ꯑꯗꯨꯅ ꯇꯥꯛꯄꯗꯤ ꯍꯥꯏꯗꯤ ꯎꯝ ꯑꯩ ꯍꯥꯏꯅꯤꯡꯉꯤꯖꯦ ꯀꯩꯅꯣꯅꯤꯗ ꯑ ꯂꯨꯍꯣꯡꯗ꯭ꯔꯤ ꯂꯨꯍꯣꯡꯗꯣꯔꯦꯅ ꯂꯨꯍꯣꯡꯕꯒꯤ ꯄ꯭ꯔꯦꯛꯇꯤꯁ ꯍꯥꯏꯗꯤ ꯂꯩꯗꯅ ꯑ ꯆꯠꯄ ꯈꯣꯠꯄ ꯌꯨꯝꯗ ꯇꯝꯕ ꯈꯣꯠꯄ ꯀꯩꯝ ꯇꯧꯅꯗꯦꯕꯀꯣ
ꯎꯝ
ꯅꯨꯃꯤꯠꯇꯨꯗ ꯈꯛ ꯁꯦꯡꯅꯔꯒ ꯇꯥꯛꯄꯤꯕ ꯈꯛꯇꯅꯦꯕ
ꯃꯥꯅꯦ ꯅꯨꯃꯤꯠ ꯈꯨꯗꯤꯡꯔꯡ ꯇꯥꯛꯇꯨꯅꯦ ꯀꯩꯅ ꯁꯦꯟꯅꯕ ꯗꯨ ꯀꯩꯅꯥ ꯁꯦꯟꯅꯕꯤ ꯗꯨꯅ ꯑꯣꯔ ꯁꯦꯝ ꯕꯣꯔꯁ ꯕꯣꯔ ꯁꯦꯟꯅꯕꯗꯨꯁꯨ ꯕꯣꯔ ꯁꯦꯟꯅꯕ ꯇꯥꯛꯇꯣꯏꯅꯦ ꯕꯣꯔꯗꯨ
ꯎꯝ ꯑ ꯀꯩꯅ ꯀꯩꯅ ꯁꯦꯟꯅꯕꯤ ꯁꯦꯟꯅꯕꯤꯁꯦ ꯀꯩꯅꯣꯕꯧ ꯍꯥꯏꯗꯤ ꯅꯨꯄꯥ ꯃꯌꯨꯝꯗ ꯊꯤꯟꯕꯕꯧ ꯑꯥ ꯌꯧꯕꯕꯧ ꯑꯗꯨꯝ ꯁꯦꯟꯅꯒꯗ꯭ꯔꯥ ꯅꯠꯇ꯭ꯔꯒꯅ ꯑ ꯃꯟ ꯃꯟꯗꯣꯞ ꯃꯌꯥꯏꯒꯤ ꯑ ꯂꯨꯍꯣꯡꯕꯒꯤ ꯂꯩ ꯍꯨꯛꯄ ꯈꯣꯠꯄ ꯂꯣꯏꯕꯒ ꯑꯗꯨꯝ ꯃꯥꯏ ꯊꯧꯔꯝꯖꯦ ꯂꯣꯏꯔꯕꯥ ꯀꯃꯥꯏ ꯇꯧꯒꯦ
ꯀꯩꯅꯥ ꯁꯦꯟꯅꯕꯤꯁꯦ ꯑ ꯂꯨꯍꯣꯡꯕꯒꯤ ꯃꯥꯟꯗꯣꯞꯀꯤ ꯑꯗꯨ ꯂꯣꯏꯕ ꯑꯗꯨꯝ ꯂꯣꯏꯔꯝꯃꯅꯤ ꯃꯥꯒꯤꯗꯤ
ꯑꯗꯨꯒ ꯑꯥ ꯅꯨꯄꯥ ꯃꯌꯨꯝ ꯊꯤꯟꯕꯒꯤꯗꯤ ꯑꯃ ꯄꯣꯠꯂꯣꯏ ꯄꯣꯠꯂꯣꯏ ꯁꯦꯠꯄꯤ ꯀꯥꯡꯒꯨꯗꯣ
ꯑꯥ
ꯇꯨ ꯃꯦꯛꯀꯞꯀꯨꯝꯕ ꯑꯗꯨꯒꯨꯝ ꯑꯗꯨꯒꯨꯝꯕꯗꯤ ꯌꯥꯎꯔꯛꯀꯅꯤ ꯍꯥꯏꯗꯤ ꯄꯣꯠꯂꯣꯏ ꯀꯩꯀꯩꯗꯣ ꯑ‌ ꯑꯗꯒꯤꯗꯤ ꯇꯩꯗ ꯍꯣꯡꯕ ꯑꯣꯏꯔꯝꯃꯒꯅ ꯃꯣꯏ ꯀꯖꯦꯡ ꯂꯩꯩ ꯑꯗꯨꯝ ꯀꯩꯀꯩ ꯃꯌꯥꯝ ꯁꯦꯠ ꯑꯗꯨꯝ ꯃꯣꯏ ꯋꯥꯏꯅꯕꯁꯨ ꯋꯥꯏꯅꯩꯗꯅ
ꯗ꯭ꯔꯦꯁꯅꯣꯡ ꯑꯗꯨꯒꯨꯝꯕ ꯃꯣꯏꯒꯤ ꯍꯣꯡꯗꯣꯛꯅꯕꯒꯤ ꯄꯨꯕ ꯑꯗꯥꯏꯅ ꯃꯣꯏ ꯑꯣꯏꯅ ꯂꯥꯛꯀꯅꯤ ꯀꯩꯅ ꯁꯦꯟꯅꯕꯗꯤ ꯂꯥꯛꯑꯔꯣꯏ
ꯎꯝ ꯑꯗꯣ ꯕꯣꯔ ꯁꯦꯟꯅꯕ ꯕꯣꯔ ꯁꯦꯟꯅꯕꯒꯤꯅ ꯑꯃꯨꯛ ꯍꯟꯕꯖꯦ ꯕꯣꯔ ꯁꯦꯟꯅꯕꯒ ꯄꯨꯟꯅ ꯑꯗꯨꯝ ꯍꯟꯃꯤꯟꯅꯩꯌꯦꯕꯀꯣ
ꯑ ꯕꯣꯔ ꯁꯦꯟꯅꯕꯒꯤꯗꯤ ꯃꯌꯨꯝꯗꯩ ꯂꯥꯛꯃꯤꯟꯅꯕꯩ ꯑꯣꯏꯒꯅꯤ
ꯍꯥꯏꯗꯤ ꯑꯥꯗ ꯇꯧꯒꯗꯕ ꯈꯣꯠꯀꯗꯕ ꯁꯨꯝ ꯌꯦꯡꯁꯜꯂꯦꯕ
ꯎꯝ
ꯀꯩꯅꯥ ꯁꯦꯟꯅꯕꯤ ꯉꯥ ꯀꯩꯅꯥꯒꯁꯦ ꯍꯥꯏꯗꯤ ꯋꯥꯔꯤ ꯋꯥꯇꯥꯏ ꯁꯥꯟꯅꯕ ꯈꯣꯠꯄꯖꯦ ꯀꯌꯥ ꯐꯪꯗꯕꯒꯤ ꯃꯑꯣꯡ ꯑꯃꯗꯤ ꯎꯏꯀꯣ ꯅꯠꯇ꯭ꯔꯥ
ꯍꯥꯏꯕꯗꯤ
ꯍꯥꯏꯕꯗꯤ ꯑꯥ ꯑ ꯅꯨꯄꯥꯒꯤ ꯍꯥꯏꯗꯤ ꯕꯣꯔ ꯁꯦꯟꯅꯕꯒꯤꯗꯤ ꯑ ꯍꯥꯏꯗꯤ ꯒꯥꯔꯤ ꯇꯣꯡꯉꯒ ꯂꯥꯛꯃꯤꯟꯅꯕ ꯈꯣꯠꯃꯤꯟꯅꯕ ꯑꯗꯨꯝꯕ ꯈꯣꯠꯄꯗ ꯐꯥꯒꯤ ꯖꯨꯒꯥꯏ ꯇꯧꯅꯔꯒ ꯉꯥꯏꯍꯥꯛ ꯅꯣꯛꯄ ꯈꯣꯠꯄ ꯑꯗꯨꯃꯥꯏꯅ ꯇꯧꯕ ꯌꯥꯎꯋꯦꯕꯀꯣ ꯑꯗꯨꯒꯤ ꯍꯥꯏꯗꯤ ꯑꯗꯨꯃꯥꯏꯅ ꯑ ꯀꯩꯅꯥ ꯁꯦꯟꯅꯕꯤꯗꯨꯒ ꯀꯩꯅꯥꯒꯗꯤ ꯔꯤꯂꯦꯁꯟꯗꯣ ꯍꯥꯏꯗꯤ ꯈꯤꯇꯪ ꯂꯥꯞꯅꯕꯗꯨꯝꯅ ꯎꯕꯩ ꯇꯥꯏꯞ ꯇꯧꯋꯦ ꯑꯗꯣ ꯍꯥꯏꯗꯤ ꯑꯗꯥꯏꯅ ꯅꯛꯅ ꯂꯩꯃꯤꯟꯅꯕꯒꯤ ꯇꯟꯖꯥ ꯐꯪꯈꯤꯗꯕ ꯃꯥꯜꯂꯦꯀꯣ ꯃꯣꯏꯖꯤꯅ ꯑꯃꯨꯛ
ꯐꯪꯗꯕ ꯃꯥꯜꯂꯦ
ꯎꯝ
ꯀꯩꯗꯧꯕꯤꯔꯤꯃꯤꯃꯤꯅꯣ
ꯑ ꯑꯩꯖꯦ ꯊꯕꯛ ꯑꯃ ꯆꯠꯊꯣꯛꯎꯕ ꯑꯗꯨ ꯍꯜꯂꯛꯑꯒ ꯉꯥꯏꯍꯥꯛ ꯐꯝꯖꯤꯔꯅ ꯐꯝꯃꯝꯕꯅꯦ ꯑ ꯁꯣꯝꯗꯤ ꯀꯩꯗꯧꯔꯝꯃꯤꯅꯣ
ꯑꯩꯖꯨ ꯉꯍꯥꯛ ꯐꯝꯃꯝꯕꯅꯦ ꯑꯗꯨꯗꯩ ꯇꯨꯝꯊꯣꯛꯑꯒ ꯂꯩꯔꯝꯃꯦ
ꯑꯗꯨꯒ ꯑꯗꯨꯝ ꯐꯝꯃꯤ ꯍꯧꯖꯤꯛ ꯁꯥꯁꯨ ꯁꯥꯏꯌꯦ
ꯉꯁꯤꯗꯤ ꯌꯥꯝ ꯁꯥꯏ ꯋꯦꯗ꯭ꯔꯖ‌ꯦ
ꯅꯨꯡꯁꯥ ꯁꯥꯕꯗꯤ ꯅꯠꯇꯦꯕ ꯀꯩꯅꯣ ꯑꯣꯝꯆꯥꯛ ꯎꯅꯔꯒ ꯁꯥꯕ ꯅꯣꯡ ꯇꯥꯔꯝꯗꯥꯏꯒꯤꯀꯣ
ꯉꯁꯤꯖ‌ꯦ ꯑꯩꯅ ꯉꯁꯥꯏ ꯊꯕꯛ ꯆꯠꯊꯣꯛꯄꯗ ꯑꯍ ꯍꯥꯏꯕꯤꯔ‌ꯣ
ꯎꯝ ꯑꯗꯨꯝ ꯍꯥꯏꯔꯛꯑꯣ ꯌꯥꯏꯌꯦ
ꯑꯣ ꯉꯁꯤꯖ‌ꯦ ꯑꯩꯅ ꯉꯁꯥꯏ ꯊꯕꯛ ꯆꯠꯊꯣꯛꯄꯗ ꯑ ꯗꯤꯑꯦꯝ ꯗꯦꯝ ꯗꯤꯑꯦꯝ ꯌꯨꯅꯤꯚ꯭ꯔꯁꯤꯇꯤ ꯆꯠꯂꯨꯏꯕ
ꯎꯝ
ꯑꯗꯨꯗ ꯁꯣꯁꯦꯜ ꯋꯦꯜꯐꯤꯌ꯭ꯔꯒꯤ ꯑꯦꯛꯖꯥꯝꯅꯦꯅ ꯑꯃ ꯑꯔꯤꯕ ꯑꯔꯤꯕꯤ ꯃꯌꯥꯝꯒꯤ ꯑꯦꯛꯖꯥꯝ ꯑꯃ ꯇꯥꯍꯧꯋꯤ ꯌꯦꯡꯕ ꯌꯥꯝ ꯅꯨꯡꯉꯥꯏꯔꯛꯑꯦ ꯑꯥꯏꯗꯤ ꯑ ꯑꯦꯛꯖꯥꯝ ꯊꯥꯕ ꯂꯥꯛꯏꯖꯤꯡꯗꯣ ꯆꯍꯤ ꯍꯥꯏꯗꯤ ꯃꯥꯏꯊꯣꯡꯖꯤꯡꯗꯣ